ꯇꯥꯕ꯭ꯔꯣ ꯇꯥꯕ꯭ꯔꯣ ꯏꯟ ꯀꯥꯃꯤꯡ ꯕꯣꯏꯁ ꯀꯣꯜ ꯐ꯭ꯔꯣꯝ ꯃꯃꯤ ꯇꯥꯏꯞ ꯀꯔꯤ ꯇꯧ ꯂꯩꯕ꯭ꯔꯣ
ꯑꯦ ꯇꯧꯐꯝ ꯈꯪꯗꯅ ꯇꯨꯝꯅꯤꯡꯉꯥꯏ ꯇꯧꯔꯦ ꯅꯪꯗꯤ
ꯑꯣ ꯇꯧꯐꯝ ꯈꯪꯗꯅ ꯅꯠ ꯇꯨꯝꯅꯤꯡꯉꯥꯏ ꯇꯧꯔꯦ ꯀꯔꯤ ꯏꯟꯖꯥꯡ ꯆꯥꯕ꯭ꯔꯣ
ꯆꯥꯛ ꯆꯥꯗ꯭ꯔꯦ ꯉꯁꯥꯏ ꯆꯥꯕꯒꯤ ꯂꯥꯝꯗ꯭ꯔꯦꯕ
ꯀꯩꯅꯣ ꯆꯥꯛ ꯆꯥꯗ꯭ꯔꯤ ꯉꯁꯥꯏ ꯆꯥꯕꯒꯤ ꯂꯥꯝꯗ꯭ꯔꯦ ꯍꯥꯏꯕꯣ
ꯍꯧꯖꯤꯛ ꯆꯥꯗ꯭ꯔꯦ ꯍꯥꯏꯕ ꯉꯁꯥꯏꯗꯣ ꯆꯥꯔꯦꯕ ꯆꯔ ꯋꯥꯟꯕꯒꯤ ꯍꯥꯎꯇꯦ
ꯎꯝ ꯍꯥꯎꯇꯦ ꯀꯥꯏꯅ
ꯍꯥꯎꯇꯦ ꯑꯁ ꯑꯗꯨꯝ ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤ ꯀꯟꯅ
ꯑꯣ ꯍꯟꯗꯛ ꯃꯔꯛ ꯊꯕꯛ ꯁꯨꯗ꯭ꯔꯥꯕꯣ
ꯑꯁ ꯆꯠꯂꯦꯗ ꯅꯨꯡꯇꯤꯒꯤ ꯋꯥꯏꯅꯦ ꯊꯧꯅꯥ ꯐꯥꯕꯤ ꯑꯩ ꯁꯤꯔꯦꯗ
ꯎꯝ
ꯀꯗꯥꯏꯗꯩ ꯊꯧꯅꯥ ꯐꯥꯕꯤꯔꯣ ꯌꯥꯝ ꯇꯜꯂꯒ ꯊꯕꯛ ꯁꯨꯔꯤꯅꯦ
ꯇꯟꯂꯁꯨ ꯅꯣꯏꯗꯤ ꯐꯩꯅꯦꯍꯦ ꯊꯕꯛ ꯇꯧꯕꯒꯤ ꯑꯩꯈꯣꯏꯗꯤ ꯂꯣꯏꯔꯦ ꯌꯨꯝꯗ ꯑꯗꯨꯝ ꯁꯝ ꯂꯩ ꯊꯕꯛꯁꯨ ꯇꯧꯅꯤꯡꯉꯥꯏ ꯂꯩꯇꯦ
ꯑꯩꯈꯣꯏꯁꯨ ꯎꯄꯥꯏ ꯂꯩꯇꯩ ꯑꯩꯈꯣꯏꯖꯨ ꯃꯅꯥ ꯂꯩꯇꯕꯤꯒꯤ ꯀꯟꯅ ꯂꯩꯔꯤ
ꯎꯝ ꯁꯤ ꯅꯣꯏꯗꯤ ꯃꯅꯥꯗꯣ ꯌꯥꯝ ꯂꯩꯔꯝꯒꯅꯤ
ꯀꯗꯥꯏꯗꯒꯤꯅꯣꯗ ꯃꯥꯗꯣ ꯎꯝ ꯀꯅꯥ ꯀꯅꯥ ꯂꯩꯒꯦ
ꯑꯥ ꯂꯣꯏꯅ ꯂꯩꯌꯦ ꯅꯪꯗꯤ
ꯑꯩꯁꯨ ꯏꯆꯦ ꯈꯣꯏꯒ ꯂꯣꯏꯅ ꯂꯩ
ꯑꯣ ꯅꯅꯥꯎ ꯅꯨꯄꯤ ꯅꯥꯏ ꯍꯥꯏꯕꯗꯨ ꯐꯔꯕꯣ
ꯈꯔ ꯐꯔꯦꯗ
ꯑꯣ ꯍꯧꯖꯤꯛꯀꯥꯟꯁꯤꯗꯤ ꯅ ꯅꯥꯕ ꯌꯥꯕ ꯃꯇꯝ ꯅꯠꯇꯦ
ꯑꯗꯨꯅꯦ ꯑꯁ ꯌꯥꯝ ꯋꯥꯈ꯭ꯔꯕꯖꯥꯠꯅꯤ ꯅꯥꯔꯒ ꯃꯥ ꯃꯥꯒꯤ ꯆꯦꯗꯣ ꯂꯩꯇꯦꯅꯦ ꯅꯥꯔꯒ ꯃꯄꯥꯛ ꯃꯄꯥꯛꯇꯣ ꯂꯩꯇꯦꯅꯦ
ꯑꯗꯨꯅꯦ ꯑꯩꯈꯣꯏ ꯂꯥꯏꯔꯕꯁꯤꯡꯗꯤ ꯀꯣ ꯅꯥꯔꯗꯤ ꯑꯁ ꯋꯥꯈꯜ ꯌꯥꯝ ꯋꯥꯕꯅꯦ
ꯑꯗꯨꯅꯦ ꯋꯥꯏ ꯌꯥꯝꯅ
ꯎꯝ ꯑꯗꯨꯅꯦ
ꯑꯦ ꯅꯣꯏꯗꯤ ꯀꯅꯥꯁꯨ ꯅꯥꯗꯕ꯭ꯔꯣ
ꯑꯁ ꯅꯥꯌꯦ ꯏꯅꯥꯎꯅꯨꯄꯥ ꯅꯥꯔꯒ ꯍꯣꯁꯄꯤꯇꯥꯜ ꯆꯠꯂꯒ ꯑꯗꯨꯝ ꯂꯩꯔꯤ ꯌꯦ
ꯅꯕ ꯌꯥꯗꯦꯀꯣ
ꯏꯆꯥ ꯂꯩꯇꯕ ꯃꯤꯁꯤꯡꯁꯦ ꯅꯥꯕ ꯀꯥꯟꯗ ꯑꯁ ꯌꯥꯝ ꯋꯥꯏꯑꯦ
ꯑꯩꯈꯣꯏꯗꯤ ꯀꯔꯤꯕ ꯈꯥꯃꯦꯟ ꯈꯃꯦꯟꯗꫭ ꯈꯥꯃꯦꯟ ꯑꯁꯥꯡꯕꯒ ꯑꯂꯨꯒ ꯈꯥꯃꯦꯟ ꯔꯦꯠ ꯀꯂꯔꯗꯣ ꯆꯥꯏꯌꯦ
ꯎꯝ ꯎꯝ ꯑꯣ ꯍꯥꯎꯔꯝꯒꯅꯤꯅꯦ
ꯅꯣꯏꯗꯤ
ꯑꯩꯈꯣꯏꯗꯤ ꯈꯥꯃꯦꯟ ꯑꯁꯥꯡꯕꯗꯨꯒ ꯈꯥꯃꯦꯟ ꯑꯈꯥꯕꯗꯨꯒ ꯆꯥꯏ
ꯉꯥꯏꯈꫭꯀꫭ
ꯅꯣꯏꯔꯤ ꯌꯦ ꯅꯪꯁꯨ
ꯍꯁ ꯀꯔꯤ ꯂꯣꯏꯗ꯭ꯔꯤꯗꯣ ꯍꯧꯕꯗ ꯉꯥꯏꯔꯤꯗ
ꯀꯔꯤ ꯊꯕꯛꯅꯣ ꯇꯧꯔꯤꯗꯣ
ꯀꯔꯤꯁꯨ ꯇꯧꯗꯦꯗ ꯑꯩꯁꯤꯗꯀꯣ ꯃꯤꯒꯤ ꯅꯝꯕꯔ ꯑꯃ ꯂꯧꯕꯗꯨꯒꯤꯅꯦꯗ
ꯎꯝ ꯅꯣꯏ ꯂꯥꯛꯑꯣꯏꯗ꯭ꯔꯣ ꯅꯣꯏꯗꯤ ꯁꯣꯝꯗ
ꯂꯥꯛꯀꯅꯤꯗ ꯂꯥꯛꯅꯕ ꯇꯧꯔꯤꯕꯅꯦ ꯑꯗꯨ ꯃꯇꯝ ꯈꯔ ꯂꯩꯔꯒ ꯑꯣꯏꯅ ꯂꯥꯛꯀꯦ ꯍꯧꯖꯤꯛꯇꯤ ꯊꯕꯛ ꯌꯥꯝ ꯆꯤꯜꯂꯦ ꯁꯨꯇꯤꯁꯨ ꯐꯪꯗꯦ
ꯑꯣ ꯄꯨꯡ ꯀꯌꯥ ꯐꯥꯎ ꯇꯧꯕ꯭ꯔꯥ ꯊꯕꯛ
ꯄꯨꯡ ꯅꯤꯄꯥꯟꯗꯒꯤ ꯄꯨꯡ ꯃꯉꯥ ꯇꯔꯨꯛ ꯐꯥꯎ ꯇꯧꯋꯦ
ꯑꯂꯥꯏ ꯋꯥꯔꯝ ꯑꯣ ꯋꯥꯔꯝꯒꯅꯤ
ꯍꯧꯖꯤꯛ ꯃꯇꯝꯗꯗꯤ ꯑꯦ ꯑꯩꯈꯣꯏ ꯑꯗꯨꯒꯨꯝꯕ ꯇꯧꯕ ꯍꯩꯇꯦ ꯇꯟꯁꯨ ꯇꯜꯂꯦꯕ ꯑꯩꯈꯣꯏꯗꯤ
ꯀꯗꯥꯏꯗꯒꯤꯅꫭꯗ ꯇꯟꯒꯅꯨꯗ
ꯇꯟꯥꯟꯕꯅꯤꯅ ꯀꯔꯤꯁꯨ ꯇꯧꯕ ꯍꯩꯇ꯭ꯔꯦ
ꯂꯥꯛꯑꯣꯗ ꯑꯗꯨꯝ ꯊꯕꯛꯇꯨ ꯁꯨꯕ ꯇꯝꯕꯤꯒꯦ ꯍꯥꯏꯗꯤ ꯑꯩꯅ ꯍꯧꯖꯤꯛ ꯇꯧꯕꯗꯤ ꯀꯩꯅꯣꯅꯤꯗ ꯍꯥꯎꯁ ꯀꯤꯞꯄꯤꯡꯒꯤ ꯊꯕꯛ ꯑꯣꯏꯕꯅꯦꯕꯀꯣ ꯑꯗꯨꯅ ꯑꯩꯒꯤꯗꯃꯛ ꯌꯥꯝ ꯅꯨꯡꯉꯥꯏꯕ ꯍꯥꯏꯕꯗꯤ ꯃꯄꯥꯟ ꯊꯣꯛꯑꯒ ꯊꯕꯛ ꯇꯧꯗ꯭ꯔꯕꯅꯤꯅ
ꯑꯣ
ꯏꯃꯨꯡꯗ ꯂꯩꯔꯒ ꯑꯉꯥꯡ ꯂꯧꯕ ꯑꯗꯨꯒ ꯋꯥꯏꯒꯨꯝꯕ ꯈꯔ ꯇꯩꯕꯤꯕ ꯑꯁꯤꯃꯛꯇꯅꯦꯗ ꯊꯕꯛꯇꯤ ꯌꯥꯝ ꯑꯗꯨꯝ ꯅꯨꯡꯉꯥꯏꯗ ꯑꯉꯥꯡ ꯈꯛꯇ ꯂꯧꯔꯒ ꯃꯅꯨꯡꯗ ꯂꯩꯕꯅꯤꯅꯀꯣ
ꯑꯣ ꯅꯪ ꯅꯪ ꯅꯪ ꯂꯩꯐꯝꯗꯨ ꯅꯛꯄ꯭ꯔꯥ
ꯍꯣꯏ ꯅꯛꯑꯦꯗ ꯑꯩꯈꯣꯏ ꯑꯁꯤꯃ ꯃꯐꯝꯗꯤꯗꯒꯤ ꯀꯩꯅꯣ ꯊꯕꯛ ꯃꯐꯝ ꯆꯠꯄꯗꯣ ꯃꯤꯅꯤꯠ ꯇꯔꯥꯃꯉꯥ
ꯑꯣ ꯌꯥꯝ ꯐꯩꯅꯦ ꯑꯌꯨꯛ ꯄꯨꯡ ꯅꯤꯄꯥꯟꯗꯒꯤ
ꯑ ꯅꯨꯡꯗꯥꯡꯒꯤ ꯏꯚꯅꯤꯡ ꯒꯤ ꯄꯨꯡ ꯃꯉꯥ ꯇꯔꯨꯛ ꯑꯗꯨꯒꯨꯝꯕ ꯍꯜꯂꯛꯑꯦ
ꯑꯦ ꯑꯗꯨꯗꯤ ꯑꯁ ꯌꯥꯝꯃꯤꯅꯤꯍꯦ ꯄꯨꯡꯗꯣ
ꯌꯥꯃꯦ
ꯏꯅꯦꯅ ꯇꯧ ꯑꯣ ꯑꯗꯨ ꯑꯣꯏꯔꯁꯨ ꯃꯅꯥꯗꯨ ꯌꯥꯝꯃꯝꯒꯅꯤ ꯄꯨꯡ ꯌꯥꯝꯕꯒꯤ
ꯎꯝ ꯃꯅꯥꯗꯣ ꯇꯔꯥ ꯈꯛꯇꯅꯦ
ꯑꯁ ꯌꯥꯝ ꯐꯩꯅꯦ ꯑꯗꯣ ꯍꯣꯇꯦꯜꯒꯨꯝꯕꯗ ꯋꯥꯅꯁꯨ ꯁꯨꯒꯗꯧꯕ ꯑꯣꯏꯔꯕꯁꯨ ꯀꯣ
ꯅꯨꯡꯉꯥꯏꯕꯨꯗꯤ ꯅꯨꯡꯉꯥꯏꯌꯦꯗ ꯎꯝ ꯊꯥꯗꯁꯨꯨꯗꯤ ꯑꯅꯤ ꯂꯩꯌꯦꯦ
ꯑ ꯁꯟꯗꯦꯗꯤ ꯁꯨꯇꯤ ꯄꯤꯕ꯭ꯔꯥ
ꯁꯟꯗꯦꯁꯨ ꯇꯤ ꯄꯤꯗꯦꯗ ꯁꯟꯗꯦꯁꯨ ꯇꯤ ꯄꯤꯔꯗꯤ ꯊꯥꯗꯗꯤ ꯌꯥꯝꯃꯔꯣꯏ ꯅꯣꯏꯅ ꯀꯛꯈ꯭ꯔꯅꯤ ꯑꯣꯗꯧꯒꯦ
ꯅꯊꯟꯗꯔꯣ
ꯏꯁꯟꯗꯔꯣ ꯍꯥꯏꯕꯗꯤ
ꯃꯣꯏ ꯃꯣꯏ ꯏꯃꯨꯡꯗ ꯁꯨꯕꯗꯣ ꯅ ꯊꯟꯊꯔꯣ ꯍꯥꯏꯕ
ꯑꯣ ꯏꯊꯥꯟꯇ ꯏꯊꯥꯟꯇꯅꯦ ꯍꯣ ꯑꯉꯥꯡꯁꯨ ꯑꯉꯥꯡ ꯃꯆꯥ ꯆꯍꯤ ꯅꯤꯄꯥ ꯆꯍꯤ ꯅꯠꯇꯦ ꯊꯥ ꯅꯤꯄꯥꯟꯒꯤ ꯑꯉꯥꯡꯅꯦ
ꯑꯣ ꯑꯉꯥꯡ ꯃꯈꯛꯇ
ꯑꯉꯥꯡ ꯑꯅꯤꯅꯦ ꯑꯃꯅ ꯆꯍꯤ ꯃꯉꯥ ꯁꯨꯕ ꯑꯃ ꯑꯗꯨꯗꯤ ꯑꯩꯅ ꯂꯧꯗꯦꯗꯣ
ꯎꯝ
ꯑꯗꯨꯝ ꯅꯨꯡꯉꯥꯏꯕꯨꯗꯤ ꯅꯨꯡꯉꯥꯏꯗ ꯃꯄꯥꯟ ꯊꯣꯛꯇ꯭ꯔꯕꯅꯤ ꯅꯨꯡꯁꯥꯗꯀꯣ ꯏꯃꯨꯡꯗ ꯉꯇ ꯑꯗꯨꯝ ꯊꯕꯛ ꯁꯨꯕꯅꯤꯅ ꯅꯨꯡꯉꯥꯏꯌꯦ
ꯎ ꯅꯨꯡꯇꯤꯒꯤ ꯁꯨꯅꯤꯡꯉꯥꯏ ꯂꯩꯕ ꯃꯥꯜꯂꯤꯀꯣ ꯃꯣꯏꯁꯦ
ꯄ ꯂꯩ ꯊ ꯍ
ꯂꯩꯔꯁꯨ ꯂꯩꯇ꯭ꯔꯁꯨ ꯑꯗꯨꯝ ꯇꯧꯒꯗꯕꯅꯦꯕ ꯊꯕꯛꯇꯤ ꯅꯠꯇ꯭ꯔꯥ
ꯎꯄꯥꯏ ꯂꯩꯇꯦꯅ
ꯎꯝ
ꯇꯍꯗ ꯍꯠꯇꯣ
ꯏꯅꯦ ꯍꯒ ꯑꯗꯨꯗꯤ ꯅꯨꯡꯉꯥꯏꯅꯦꯍꯦ ꯄꯨꯡ ꯉꯟ ꯉꯟꯗ ꯍꯜꯂꯛꯑꯦ ꯍꯥꯏꯅꯦ
ꯀꯩꯅꯣ ꯃꯥꯅꯀꯣ ꯄꯨꯡ ꯇꯔꯨꯛ ꯇꯔꯦꯠꯇ ꯃꯌꯨꯝꯗ ꯌꯧꯕ ꯑꯗꯨꯒ ꯍꯥꯏꯗꯤ ꯊꯕꯛ ꯌꯥꯝ ꯂꯩꯇ꯭ꯔꯒꯗꯤ ꯄꯨꯡ ꯑꯃ ꯑꯅꯤꯒꯨꯝꯕ ꯑꯗꯨꯝ ꯍꯜꯂꯛꯄ
ꯑꯥ
ꯑꯗꯣ ꯃꯥꯒꯤꯁꯦ ꯇꯥꯏꯃꯤꯡ ꯍꯥꯏꯗꯤ ꯃꯇꯝꯗꯣ ꯃꯣꯏꯗꯤ ꯃꯤ ꯐꯕꯅꯦꯕꯀꯣ ꯃꯥꯅ ꯁꯨꯕꯗꯣ ꯏ ꯐꯕꯅꯤ ꯅ ꯑꯁ ꯑꯩꯒꯤꯗꯤ ꯀꯗꯥꯏꯗꯒꯤ ꯑꯩꯒꯤ ꯃꯇꯝꯗꯣ ꯄꯨꯡ ꯃꯉꯥ ꯐꯥꯎ ꯉꯛꯇꯅꯦꯕ ꯑꯗꯨ ꯃꯣꯏꯅ ꯑꯗꯨꯝ ꯅꯨꯡꯇꯤ ꯅꯨꯡꯇꯤꯒꯤ ꯑꯗꯨꯝ ꯄꯨꯡ ꯇꯔꯨꯛꯇ ꯆꯠꯊꯟꯕꯅꯤꯅꯦ ꯑꯩ ꯌꯥꯝ ꯁꯥꯎꯅꯤꯡꯕꯅꯤ ꯑꯩ ꯑꯣꯐꯤꯁꯇ ꯑꯣꯏꯅ ꯀꯝꯄ꯭ꯂꯦꯟ ꯇꯧꯕꯤꯒꯅꯤ
ꯎꯝ ꯑꯣ ꯅꯪꯁꯦ ꯁꯉꯥꯏꯗꯒꯤ ꯆꯪꯕ꯭ꯔꯣ
ꯁꯉꯥꯏ ꯅꯠꯇꯦꯗ ꯑꯇꯣꯞꯄ ꯑꯣꯐꯤꯁꯅꯦ ꯃꯃꯤꯡꯗꯨꯗꯤ ꯀꯥꯎꯈ꯭ꯔꯦ ꯑꯗꯨ ꯑꯣꯐꯤꯁꯇꯒꯤ ꯆꯪꯕꯅꯦ ꯑꯗꯨꯒꯤ ꯀꯝꯄ꯭ꯂꯦꯟ ꯇꯧꯕ ꯌꯥꯏꯑꯕ ꯑꯣꯐꯤꯁ ꯂꯩꯕꯅꯤꯅ ꯑꯗꯣ ꯑꯣꯐꯤꯁ ꯂꯩꯇꯕ ꯑꯗꯨꯝ ꯃꯤꯅ ꯍꯥꯏꯔꯒ ꯆꯠꯄ ꯊꯕꯛꯇꯨꯗꯤ ꯑ ꯀꯝꯄ꯭ꯂꯦꯟ ꯇꯧꯐꯝ ꯂꯩꯇꯕꯅꯦ ꯍꯥꯟꯅꯁꯨ ꯗꯤꯋꯥꯥꯏ ꯃꯈꯩꯈꯣꯏ ꯆꯠꯄꯅꯦꯕ ꯗꯤꯋꯥ ꯆꯠꯄꯗꯁꯨ ꯀꯝꯄ꯭ꯂꯦꯟ ꯇꯧꯐꯝ ꯂꯩꯇꯕꯅꯤꯅ ꯑꯗꯨ ꯃꯥꯁꯨ ꯁꯨꯗꯦ ꯊꯥ ꯑꯃ ꯑꯃ ꯁꯨꯔꯒ ꯍꯜꯂꯛꯑꯦ
ꯑꯣ ꯑꯗꯨꯗꯣꯏꯣꯏ ꯏꯃꯨꯡꯗ ꯐꯔꯗꯤꯀꯣ ꯁꯤꯒꯨꯝꯕ ꯊꯕꯛꯁꯤꯗꯤ ꯅꯨꯡꯉꯥꯏ ꯍꯥꯏꯌꯦ
ꯑꯣ ꯏꯃꯨꯡꯗꯣ ꯌꯥꯝ ꯐꯔꯗꯤ ꯊꯕꯛ ꯅꯨꯡꯉꯥꯏꯕꯅꯦ
ꯑꯣ ꯏꯃꯨꯡ ꯃꯤꯗꯣ ꯐꯠꯇ꯭ꯔꯗꯤ ꯅꯨꯡꯉꯥꯏꯇꯦ ꯍꯥꯏꯌꯦ ꯊꯕꯛ ꯁꯨꯕ
ꯎꯝ ꯑꯗꯨꯃꯥꯏ ꯅꯣꯛꯦ
ꯃꯤ ꯐꯠꯇꯕꯁꯤꯡꯗꯤ ꯀꯔꯤ ꯍꯥꯏꯁꯤꯔꯥ ꯑ ꯑꯗꯨꯝ ꯃꯅꯥꯗꯣ ꯄꯤꯔꯤꯕꯅꯤ ꯍꯥꯏꯗꯅꯀꯣ ꯊꯕꯛ ꯂꯩ ꯅꯠꯇ꯭ꯔꯁꯨ ꯑꯗꯨ ꯇꯧꯑꯣ ꯑꯗꯨ ꯇꯧꯑꯣ ꯍꯥꯏꯕ ꯃꯤꯁꯨ
ꯇꯋꯦ ꯇꯋꯦ ꯑꯁ ꯑꯩꯒꯤ ꯑ ꯑꯩꯅ ꯍꯧꯖꯤꯛ ꯁꯨꯕ ꯅꯨꯄꯤꯗꯣ
ꯎꯝ
ꯑꯩ ꯅꯨꯄꯤ ꯌꯥꯝ ꯇꯜꯂꯦꯕꯀꯣ ꯃꯆꯥ ꯂꯧꯅꯤꯉꯥꯏ ꯈꯪꯗꯦꯕ ꯃꯆꯥꯗꯣ ꯁꯪꯒꯣꯝ ꯄꯤꯊꯛꯅꯤꯌꯦ
ꯎꯝ
ꯑ ꯑꯗꯨꯒ ꯑꯗꯨꯝ ꯄꯤꯔꯛꯈ꯭ꯔꯅꯤ ꯉꯥꯏꯍꯥꯛꯇꯪꯗ
ꯎꯝ ꯊꯥ ꯀꯌꯥ ꯁꯨꯔꯒꯦꯅ
ꯊꯕꯛ ꯁꯨꯕꯁꯤꯔꯣ ꯊꯥ ꯃꯔꯤꯒꯨꯝꯕ ꯐꯥꯔꯝꯃꯅꯤ
ꯑꯣ ꯌꯥꯝꯐꯩꯅꯦ
ꯑꯁ ꯋꯥꯗꯤ ꯋꯥꯏ ꯋꯥꯔꯁꯨꯀꯣ ꯎꯄꯥꯏ ꯂꯩꯇꯕ ꯑꯗꯨꯝ ꯊꯦ
ꯑꯁꯤꯒꯨꯝꯕ ꯊꯕꯛꯁꯤꯗꯤ ꯋꯥꯔꯁꯨ ꯎꯝ ꯈꯥꯡꯉꯒ ꯁꯨꯔꯗꯤ ꯑꯗꯨꯝ ꯀꯔꯤ ꯍꯥꯏꯁꯤꯔꯥ ꯁꯦꯚꯤꯡꯒꯨꯝꯕꯗꯤ ꯑꯗꯨꯝ ꯇꯧꯍꯧꯋꯤꯗꯅ
ꯑ ꯁꯤꯝꯕꯤꯤꯡ ꯑꯗꯨꯗꯤ ꯗꯣꯏ
ꯂꯣꯏꯔꯦ ꯅꯪ ꯅꯐꯝꯁꯤꯗꯤ
ꯄꯥꯝꯝꯕꯔꯥꯅꯦ ꯑꯩꯈꯣꯏꯗꯤ ꯃꯤ ꯌꯥꯝ ꯑꯃꯅꯤꯅꯤꯅ
ꯀꯗ ꯅꯌꯦ ꯅꯌꯦ ꯅꯪꯅ ꯇꯣꯞ ꯇꯥꯔꯦ
ꯑꯩꯅ ꯄꯨꯔꯥ ꯇꯣꯞ ꯇꯥꯔꯦ ꯅꯩꯕ ꯆꯥꯡꯗ
ꯑꯗꯨ ꯑꯗꯨꯅꯦ
ꯎꯝ
ꯗ ꯑꯗꯦ
ꯅꯅꯥꯎꯅ ꯅꯨꯄꯥꯗꯤ ꯅꯩꯔꯝꯒꯅꯤꯅꯦ ꯃꯗꯨꯁꯨ ꯌꯥꯝ ꯍꯩꯕꯅꯤꯅꯦ ꯅꯣꯛꯄꯗ ꯅꯣꯛꯄꯗ
ꯑꯗꯨꯗꯤ ꯔꯦꯀꯣꯔꯠꯅꯤ ꯃꯥꯅ ꯇꯧꯔꯤꯁꯦ ꯍꯧꯖꯤꯛ
ꯁꯥꯟꯅꯩꯕ ꯃꯥꯗꯤ
ꯑꯥ
ꯑ ꯅꯣꯛꯄꯗ ꯂꯣꯏꯌꯦꯦ ꯀꯔꯤ ꯅꯣꯛꯑꯒ ꯅꯣꯛꯑꯒ ꯋꯥꯔꯤ ꯁꯥꯟꯅꯕꯁꯨ ꯌꯥꯗꯦ ꯁꯤ ꯅꯨꯄꯥꯗꯣ ꯀꯔꯤ ꯀꯔꯤ ꯉꯥꯡꯕ꯭ꯔꯥ ꯈꯪꯗꯦ ꯑꯇꯣꯞꯄꯗꯗꯤ ꯄꯜꯗꯤ ꯌꯥꯝ ꯈꯥꯏꯕꯅꯦꯕ ꯑꯩꯉ ꯑꯩꯒ ꯋꯥꯔꯤ ꯁꯥꯔꯦ ꯍꯥꯏꯗꯤ ꯅꯣꯛꯄ ꯍꯧꯔꯅꯤ ꯃꯥꯗꯤ
ꯍꯨ ꯍꯨ ꯍꯨꯝ
ꯑ ꯑꯗꯨꯒ ꯀꯔꯤꯕ ꯑꯩꯈꯣꯏ ꯈꯨꯟꯒꯤ ꯅꯣꯛꯀꯟꯕꯤꯗꯣ
ꯀꯅꯥ
ꯑꯁ ꯏꯇꯞ ꯇꯞꯄꯒꯅꯣꯛ ꯀꯟꯕꯤ ꯑꯇꯞꯄꯤꯗꯣ ꯑꯗꯨꯁꯨ ꯑꯁ ꯅꯣꯛꯄ ꯌꯥꯝ ꯀꯜꯂꯦ ꯅꯍꯥꯟ ꯃꯣꯏ ꯏꯕꯥꯅꯤ ꯋꯥꯔꯤ ꯁꯥꯟꯅꯔꯀꯣ ꯅꯣꯛꯄ ꯅꯣꯛꯑ ꯅꯣꯛꯑꯒ ꯂꯣꯏꯁꯜꯂꯦ ꯋꯥꯔꯤ ꯇ꯭ꯔꯕꯦꯔꯥꯅꯤ ꯑꯗꯨꯁꯨ ꯀꯃꯥꯏꯅ ꯇꯧꯔꯤꯕ꯭ꯔꯥ ꯋꯥꯔꯤꯣ ꯁꯥꯟꯅꯕ꯭ꯔꯥ
ꯈꯪꯗꯦ ꯆꯥꯟꯅꯗꯦ ꯂꯩ ꯊꯕꯛ ꯆꯤꯟꯕ꯭ꯔꯥ ꯈꯪꯗꯦ ꯑꯗꯣ ꯍꯟꯗꯛ
ꯑꯩꯁꯨꯀꯣ ꯊꯕꯛ ꯆꯤꯟꯗꯕ ꯃꯇꯝꯁꯦ ꯑꯌꯨꯛꯇꯗꯤ ꯁꯪꯉꯔꯣꯏꯕ ꯄꯨꯡ ꯀꯩꯅꯣꯗꯒꯤꯗꯤ ꯁꯪꯕꯅꯦ ꯄꯨꯡ ꯇꯔꯥꯗꯒꯤ ꯄꯨꯡ ꯕꯥꯔꯣ ꯐꯥꯎ ꯁꯪꯒꯅꯤꯕꯀꯣ ꯑꯗꯨꯒ ꯄꯨꯡ ꯑꯃꯗꯤ ꯄꯨꯡ ꯑꯅꯤ ꯐꯥꯎ ꯑꯍꯨꯝꯒꯨꯝꯕ ꯐꯥꯎ ꯁꯪꯗ꯭ꯔꯦꯕ ꯑꯃꯨꯛꯀ ꯍꯥꯏꯗꯤ ꯊꯕꯛꯇꯨ ꯊꯨꯅ ꯂꯣꯏꯁꯤꯜꯂꯗꯤ ꯑꯗꯨꯝ ꯐ꯭ꯔꯤ ꯑꯣꯏꯒꯅꯤꯕ ꯑꯃꯨꯛꯀ ꯑꯗꯨ ꯄꯨꯡ ꯑꯍꯨꯝꯒꯤ ꯃꯇꯨꯡꯗ ꯑꯃꯨꯛꯀꯥ ꯑꯩ ꯐ꯭ꯔꯤ ꯂꯩꯔꯅꯤꯕ ꯄꯨꯡ ꯃꯉꯥ ꯇꯔꯨꯛ ꯐꯥꯎ ꯑꯗꯨ ꯃꯇꯝꯗꯗꯤ ꯋꯥꯔꯤ ꯁꯥꯟꯅꯕ ꯌꯥꯏꯕ ꯑꯗꯨ ꯃꯤ ꯀꯅꯥꯁꯨ ꯆꯪꯉꯛꯇꯦ
ꯎꯝ ꯃꯣꯏ ꯏꯃꯨꯡꯗꯣ ꯃꯃꯥ ꯃꯄꯥꯗꯣ ꯑꯣꯐꯤꯁꯀꯤ ꯊꯕꯛ ꯇꯧꯕ꯭ꯔꯥ
ꯑꯧ ꯃꯄꯥꯗꯨꯅ ꯀꯩꯅꯣꯗ ꯁꯦꯀꯦꯇꯔꯤꯠꯌ‌ꯦꯠꯀꯤ ꯊꯕꯛ ꯇꯧꯋꯤ ꯍꯥꯏꯌꯦ ꯑꯗꯨꯒ ꯃꯃꯥꯗꯨꯅ ꯁ꯭ꯀꯨꯜꯒꯤ ꯑꯣꯖꯥ ꯑꯣꯏꯕ
ꯑꯣ ꯑꯁ ꯃꯣꯏꯁꯤꯡꯁꯦ ꯏꯅꯥꯛ ꯈꯨꯟꯕ ꯉꯥꯛꯛꯇꯀꯣ
ꯑꯁ ꯏꯅꯥ ꯌꯥꯝ ꯈꯨꯜꯂꯦꯗ ꯃꯣꯏꯗꯤ
ꯊꯕꯛ ꯊꯕꯛ ꯇꯧꯕ ꯃꯁꯦꯟ ꯑꯗꯨꯝ ꯂꯧꯅꯕꯖꯥꯠꯅꯤ ꯃꯣꯏꯗꯤ
ꯈꯪꯗ꯭ꯔꯦ ꯒ꯭ꯌꯥꯟ ꯇꯥꯗꯔꯦ ꯄꯩꯁꯥ ꯄꯥꯏꯕ ꯃꯤꯁꯤꯅ ꯌꯥꯝ ꯄꯥꯏꯑ‌ꯦ ꯄꯥꯏꯗꯕꯅ ꯄꯥꯏꯗꯦ ꯌꯥꯝ ꯋꯥꯏꯑꯦ
ꯑꯩꯈꯣꯏꯗꯤ ꯑꯗꯨꯝ ꯂꯣꯏꯔꯦ ꯋꯥꯔꯒ ꯋꯥꯔꯒ ꯑꯗꯨꯝ ꯂꯣꯏꯒꯗꯕ ꯃꯥꯜꯂꯦ
ꯑꯗꯨꯃꯥꯏꯅ ꯑꯣꯏꯔꯅꯤꯗ ꯄꯩꯁꯥꯁꯨ ꯄꯥꯏꯗꯦ ꯀꯔꯤ ꯇꯧꯒꯦꯔꯥ ꯈꯪꯗ꯭ꯔꯦ
ꯑꯗꯨꯅꯦ ꯌꯥꯝ ꯋꯥꯏꯑꯦ ꯄꯩꯁꯥ ꯂꯩꯇ꯭ꯔꯗꯤ ꯍꯤꯡꯕꯁꯨ ꯁꯨ ꯌꯥꯗꯦ ꯅꯨꯡꯇꯤꯒꯤ ꯄꯩꯁꯥ ꯆꯪꯉꯦꯕ
ꯈꯪꯗꯦꯗ ꯄꯩꯁꯥ ꯄꯥꯏꯗꯗꯤ ꯀꯃꯥꯏꯅ ꯍꯤꯡꯉꯔꯥ ꯒꯌꯥꯟ ꯇꯥꯗ꯭ꯔꯦ
ꯒꯤꯌꯟ